ꯍꯂꯣ ꯅꯨꯡꯉꯥꯏꯔꯤꯕ꯭ꯔꯣ ꯑꯣ ꯌꯥꯝ ꯅꯨꯡꯉꯥꯏꯔꯤꯌꯦ ꯅꯪꯗꯤ ꯍꯣꯏ ꯑꯩꯁꯨ ꯌꯥꯝ ꯅꯨꯡꯉꯥꯏ ꯍꯥꯏ ꯇꯥꯔꯦ
ꯎꯝ
ꯆꯥꯛ ꯆꯥꯔꯕꯣ ꯀꯔꯤꯒꯤ ꯄꯣ ꯆꯥꯛꯇ ꯆꯠꯄꯔꯀꯣ ꯑꯩ ꯈꯣꯟꯖꯦ ꯑꯃꯨꯛ ꯇꯥꯔꯛꯏ ꯋꯥ ꯅꯪꯒꯤ ꯈꯣꯡꯖꯦꯜꯗꯤ ꯑꯩꯗꯤ ꯐꯖꯅ ꯇꯥꯏꯌꯦ ꯢꯊꯟꯗ ꯑꯃꯨꯛ ꯇꯥꯔꯛꯄꯀꯣ ꯂꯣꯏ ꯇꯥꯔꯦ ꯇꯨ ꯌꯦꯡꯉꯨꯗꯣ ꯑꯩꯒꯤ ꯃꯈꯣꯟꯗꯤ ꯇꯥꯏꯌꯦꯀꯣ
ꯑꯧ ꯇꯥꯏꯌꯦ
ꯑꯦ ꯇꯔꯗꯤ ꯌꯥꯏ
ꯍ ꯑꯩ
ꯑꯩꯗꯤ ꯑꯅꯤ ꯁꯥꯔꯦꯗꯅ ꯁꯤꯗꯤ ꯑꯣ ꯑꯩꯈꯣꯏ ꯑꯍꯨꯝ ꯉꯪꯅꯔꯦꯁꯤ ꯑꯗꯨꯗꯤ ꯀꯣ
ꯎꯝ
ꯑꯩꯈꯣꯡ ꯉꯥꯡꯅꯔꯁꯦ ꯑ ꯉꯥꯡꯈ꯭ꯔꯦ ꯑꯃꯨꯛ ꯆꯠ ꯆꯥꯔꯔꯕꯣ ꯑꯩ ꯍꯦꯟꯅꯗꯤꯦꯗ ꯁꯣꯏ ꯅꯥꯗ꯭ꯔꯁꯨ ꯍꯧꯖꯤꯛꯀꯤꯗꯤ ꯑꯗꯨꯝ ꯈꯪꯗꯅ ꯈꯪꯃꯤꯟꯅꯁꯤꯦꯀꯣ
ꯑꯥ ꯈꯪꯃꯤꯟꯅꯔꯁꯦ ꯋꯥ
ꯆꯥꯛ ꯆꯥꯔꯕꯣ ꯆꯥꯛ ꯆꯥꯔꯕꯣ ꯅꯪꯗꯤ ꯑꯣ ꯀꯔꯤ ꯌꯦꯟꯁꯥꯡ ꯆꯥꯏꯌꯦ
ꯉꯁꯤ ꯃꯃꯤꯡꯗ ꯀꯥꯎꯈ꯭ꯔꯦ ꯏꯟꯖꯥꯡꯐꯥꯎ ꯀꯥꯎꯈ꯭ꯔꯦ ꯍꯥꯎꯗ ꯂꯩꯩ ꯈꯟꯗ ꯑꯣ ꯍꯋꯥꯏꯒ ꯑꯂꯨ
ꯑꯦ ꯍꯥꯎ ꯍꯥꯎꯕ ꯏꯟꯁꯥꯡꯅꯤꯅ ꯀꯔꯤꯒꯤ ꯀꯥꯎꯕ꯭ꯔꯅꯤ ꯁꯤꯅꯦ
ꯍꯥꯎꯇꯦꯗ
ꯇꯦꯜꯗ ꯂꯩꯕ꯭ꯔꯥ ꯂꯩꯇꯦꯗ ꯌꯨꯝꯗꯅꯤꯗ ꯎꯝ ꯎꯝ
ꯌꯨꯝꯗ ꯑꯗꯨꯝ ꯂꯩ
ꯊꯕꯛ ꯆꯠꯀꯤꯔꯣ ꯊꯕꯛꯇꯤ ꯌꯨꯝꯗ ꯂꯩꯕꯁꯨ ꯊꯕꯛ ꯑꯃꯅꯤꯅ
ꯑꯣ ꯑꯩꯗꯤ ꯌꯨꯝꯗ ꯂꯩꯕꯒꯤ ꯑꯗꯨꯝ ꯊꯕꯛ ꯇꯧꯔꯨꯔꯤꯕ
ꯍꯣꯝ ꯃꯤꯅꯤꯁꯇꯔꯍꯣꯏ ꯑꯣꯏꯔꯁꯨ ꯑꯗꯨꯝ
ꯎꯝ ꯉꯥꯡꯈ꯭ꯔꯒꯤ ꯎꯄꯥꯏ ꯂꯩꯇ꯭ꯔꯦ ꯉꯁꯤꯗꯤ ꯑꯥ
ꯑꯩꯒꯤꯗꯤ ꯏꯀꯣ ꯂꯥꯛꯇꯅꯦ ꯅꯪꯒꯤꯗꯤ ꯀꯔꯤꯒꯤꯔꯣ ꯑꯩꯉꯣꯟꯗꯗꯤ ꯌꯥꯝ ꯂꯥꯛꯑꯦ ꯍꯧꯖꯤꯛꯁꯨ ꯉꯥꯡꯉꯤ ꯇꯨ ꯅꯦꯠꯋꯥꯛꯅ ꯑꯣꯏꯔꯝꯒꯅꯤ ꯀꯣ ꯅꯪꯒꯤ ꯅꯪꯒꯤ ꯉꯥꯛꯇꯅꯦꯗꯣ ꯈꯖꯕ꯭ꯔꯣ
ꯎꯝ
ꯑꯦꯗꯣꯛꯗꯤ ꯐꯖꯔꯝꯒꯅꯤꯅꯦ ꯃꯤ ꯑꯃꯒ ꯋꯥꯔꯤ ꯁꯥꯟꯅꯩꯌꯦꯕ ꯑꯗꯣ ꯅꯪ
ꯑꯦ ꯀꯣ ꯊꯥꯃꯒꯥ
ꯊꯃꯒ ꯅꯪ ꯅꯪꯒꯤ ꯀꯣꯜ ꯃꯨꯛ ꯄꯥꯏꯔꯛꯄꯅꯦꯕ ꯑꯣ ꯑꯣꯏꯕꯒꯤꯔ ꯃꯥꯅ ꯊꯝ ꯃꯥꯅ ꯊꯝꯂꯝꯗꯕꯒꯤꯔ ꯊꯝꯅꯦ ꯃꯥ ꯊꯝꯈꯔ꯭ꯦꯕ ꯑꯗꯨ ꯑꯗꯨꯒ ꯅꯪꯒꯤ ꯀꯣꯜꯁꯨ ꯄꯥꯏꯈꯠꯄꯅꯦꯕ ꯑꯣ ꯑꯁ ꯅꯨꯡꯉꯥꯏꯇꯦꯀꯣ ꯎꯝ ꯅꯨꯡꯉꯥꯏꯇ꯭ꯔꯁꯨ ꯑꯗꯨꯝ ꯉꯥꯡꯕ ꯃꯥꯂꯦ ꯑꯦ ꯉꯥꯡꯗ꯭ꯔꯗꯤ ꯎꯄꯥꯏ ꯂꯩꯇꯦꯅꯦ ꯍꯧꯖꯤꯛꯀꯤꯗꯤ ꯑ
ꯑꯗꯣ ꯑꯩꯒꯤ
ꯈꯣꯟꯖꯦꯜꯗ ꯑꯃꯨꯛ ꯇꯥꯔꯛꯄ ꯑꯗꯨꯗ ꯇꯟꯕꯅꯤꯗ ꯅꯪ ꯅꯪꯒꯤ ꯈꯣꯟꯖꯦꯜꯗꯨ ꯌꯥꯝ ꯐꯖꯕꯒꯤ ꯅꯪꯁꯨ ꯇꯥ ꯍꯥꯏꯅ꯫ ꯇꯥꯍꯟꯕ ꯃꯥꯜꯂꯦ
ꯈꯪꯗꯦꯅꯦ
ꯅꯪꯒꯤ ꯈꯨꯟꯖꯦꯜꯗꯤ ꯀꯩꯅꯣ꯫
ꯑ ꯑꯉꯥꯡꯒꯨꯝꯅ ꯑꯗꯨꯝ ꯅꯨꯡꯁꯤꯕ ꯃꯈꯣꯜ ꯂꯩꯌꯦꯅꯦ ꯑꯗꯨꯒꯤ ꯅꯪꯁꯨ ꯅꯊꯟꯇꯁꯨ ꯇꯥꯎꯑꯣ ꯍꯥꯏꯅ ꯎ ꯇꯥꯍꯟꯕ ꯃꯥꯜꯂꯦ
ꯈꯪꯗꯦ ꯑꯗꯨꯃꯥꯏꯅ ꯇꯧꯋꯦ
ꯍꯥꯏꯔ
ꯑꯩꯗꯤ ꯇꯥꯅꯤꯡꯗꯕ ꯑꯩ ꯈꯣꯟꯁꯦ
ꯃꯩꯇꯩꯂꯣꯟꯁꯨ ꯁꯦꯡꯗꯦꯕ ꯑꯗꯨꯒꯤ ꯏ ꯃꯤꯒꯤ ꯀꯣꯟ ꯉꯥꯛꯇꯃꯛ ꯇꯥꯔꯛꯏꯕ꯫ ꯑꯩ ꯏꯀꯥꯏꯕ ꯇꯥꯕ ꯌꯥꯝꯅ ꯅꯨꯡꯉꯥꯏ ꯅꯪꯁꯨ ꯇꯥꯍꯜꯂ ꯇꯥꯍꯜꯂꯅꯤ ꯔ ꯍ ꯍꯩꯗꯨ ꯍꯥꯏꯕ꯭ꯔꯣ ꯇꯥꯍꯜꯂꯣ ꯇꯥꯍꯜꯂꯣ ꯍꯥꯏꯕꯅꯤꯗ꯫
ꯎꯝ ꯅꯨꯡꯁꯤꯕꯤ
ꯎ ꯅꯣꯛꯅꯤꯡꯕꯁ ꯇꯥꯒꯅ ꯑꯗ ꯅꯪꯗꯤ ꯉ ꯃꯄꯥꯟꯁꯨ ꯊꯣꯛꯎꯔꯣꯏ ꯍꯥꯏꯕ꯭ꯔꯣ ꯏꯕꯅꯤ ꯑꯗꯨꯝ ꯀꯣꯜ ꯇꯧꯈ꯭ꯔꯗꯤ ꯑ ꯌꯥꯅꯤ ꯑꯗꯨꯗꯤ꯫ ꯅꯪꯅꯦ ꯌꯥꯔꯗꯤ ꯑꯩꯗꯤ ꯌꯥꯏꯅꯦ ꯑꯗꯨꯝ ꯑꯗꯨꯃꯥꯏꯅ ꯍꯥꯏꯔ ꯑꯗꯨꯅ ꯋꯥ ꯑꯩ ꯌꯥꯝ ꯅꯨꯡꯁꯤꯕ ꯅꯪꯉꯣꯟꯗ ꯑꯆꯥ ꯆꯥ꯫
ꯎ ꯅꯪꯗꯤ ꯑꯩꯅ ꯅꯨꯡꯁꯤꯕ ꯑꯝꯇ ꯈꯪꯕꯤꯗꯦ
ꯑꯦ ꯅꯨꯡꯁꯤ ꯅꯨꯡꯁꯤꯕꯁꯨ ꯍꯧꯖꯤꯛꯇꯤ ꯌꯥꯎꯈ꯭ꯔꯦꯅꯦ
ꯌꯥꯎꯔꯝꯒꯅꯤ ꯑꯁ ꯅꯨꯡꯁꯥ ꯌꯥꯝ ꯀꯟꯅ ꯊꯣꯛꯂꯛꯑꯦ
ꯍꯣꯏ ꯁꯤꯗꯁꯨ ꯎꯝ ꯅꯨꯡꯁꯥ ꯌꯥꯝ ꯀꯜꯂꯦꯍꯦ ꯁꯤꯗꯁꯨ꯫
ꯎꯝ꯫
ꯅꯨꯡꯁꯤꯠꯁꯨ ꯁꯤꯠꯂꯦ ꯁꯤꯔ ꯁꯤꯠꯇ꯭ꯔꯦꯗ ꯉꯔꯥꯡꯗꯣ ꯅꯣꯡꯁꯨ ꯆꯨ ꯅꯨꯡꯁꯤꯠꯁꯨꯁꯨ ꯌꯥꯝ ꯆꯤꯜꯂꯦꯕ ꯎ ꯂꯣꯡꯤ ꯆꯨꯗꯦ ꯅꯨꯡꯁꯤꯠ ꯅꯨꯡꯁꯤꯠ ꯁꯤꯗꯗꯤ ꯅꯣꯡꯒꯤ ꯆꯨꯗꯦꯔ ꯎ ꯈꯤꯇꯪ ꯈꯤꯇꯪꯅꯤ ꯆꯨꯕ ꯎ ꯅꯨꯡꯉꯥꯏꯌꯦ ꯉꯁꯤꯒꯤꯕꯗꯗꯤ
ꯆꯁ ꯎꯝ
ꯅꯨꯡꯁꯤꯌꯦ
ꯁꯦ꯫
ꯝ ꯁꯔ ꯇꯜꯂꯒ ꯀꯩꯅꯣ ꯑꯗꯨꯝ ꯁꯤꯠ ꯁꯤꯠꯂꯒ ꯑꯁ ꯅꯨꯡꯁꯤꯌꯦꯅꯦ ꯑꯗꯣ꯫ ꯍꯣꯏ ꯍꯣꯏ ꯀꯣꯏꯕ ꯆꯠꯄ ꯅꯨꯡꯉꯥꯏꯒꯅꯤꯅꯦ꯫
ꯈꯪꯗ꯭ꯔꯦ
ꯑꯁ ꯅꯨꯡꯁꯥ ꯁꯥꯕꯁꯨ ꯑꯗꯨꯝ ꯐꯩ ꯅꯨꯡꯁꯥ ꯁꯥꯔꯁꯨ ꯅꯨꯡꯁꯤꯠ ꯁꯤꯠ꯫ ꯗꯗꯤ ꯑꯗꯨꯝ ꯈꯔ ꯅꯨꯡꯉꯥꯏꯌꯦꯅ ꯑꯗꯣ꯫
ꯑꯣ ꯅꯨꯡꯁꯤꯠ ꯐꯥꯎ ꯁꯤꯠꯅꯤꯡꯉꯥꯏ ꯂꯩꯇꯕ꯭ꯔꯥ ꯈꯪꯒꯅꯤ ꯍꯟꯊꯕ꯭ꯔꯥ
ꯊꯥꯔꯛꯎꯔ ꯑꯗꯨꯗꯤ ꯅꯨꯡꯁꯤ ꯊꯥꯔꯛꯑꯣ ꯎꯝ ꯀꯌꯥ꯫ ꯄꯥꯕ꯭ꯔꯣ ꯅꯁꯤ ꯅꯪꯁꯦ ꯀꯌꯥ ꯄꯥꯝꯕ꯭ꯔꯣ ꯄꯥꯝꯃꯦ ꯆꯥꯝꯃ ꯉꯥꯛꯇꯔꯣ ꯑꯩ ꯊꯔꯛꯀꯦ ꯊꯔꯛꯀꯦ ꯑ ꯑꯗꯨꯗꯤ ꯑꯩ ꯊꯥꯔꯛꯀꯦ ꯑꯗꯨꯒ ꯅꯪ ꯑꯩꯉꯣꯟꯗꯥ ꯊꯥꯗꯧꯕ ꯀꯔꯤꯔꯣ ꯀꯥꯔꯇꯨꯟ ꯕꯣꯛꯁ ꯑꯃꯔꯥ ꯎꯝ ꯊꯥꯔꯛꯇꯨꯕ ꯑꯗꯨꯗꯒꯤ ꯑꯩ ꯐꯖꯅ ꯀꯨꯝꯂꯒ ꯅꯨꯃꯤꯅ꯫ ꯊꯥꯔꯒꯒꯦ ꯀꯣ ꯑꯗꯨꯗꯦ ꯇꯤꯠꯂꯤꯅ ꯑꯗꯨꯗꯤ ꯌꯥꯝ ꯄꯤꯛꯏ꯫ ꯑꯣ ꯑꯆꯥ ꯑꯆꯥ ꯑ ꯑꯗꯨ ꯍꯣꯏ ꯌꯥꯅꯤ ꯆꯥꯎꯃꯉꯩ ꯅꯣꯏꯗ ꯅꯨꯡꯁꯤꯠ ꯂꯣꯏ ꯂꯧꯔꯅꯤꯗ ꯌꯥꯝ ꯂꯩꯌꯦ ꯑꯗꯨ ꯅꯪꯅ ꯎꯝ꯫ ꯂꯤꯁꯤꯡ ꯂꯤꯁꯤꯡ ꯑꯃ ꯑꯅꯤꯒꯤ ꯁꯦꯟꯇꯦꯛꯁꯨ ꯊꯥꯕ ꯌꯥꯔꯅꯤꯗ ꯅꯨꯡꯁꯤ ꯁꯤꯇꯤ ꯌꯥꯝ ꯑꯃ ꯂꯩ ꯍꯦ ꯁꯤ
ꯎꯝ ꯀꯩꯗ ꯏꯁꯅ ꯈ
ꯃꯒ ꯃꯥꯇꯅꯤꯗ ꯑꯗꯨ ꯅꯨꯡꯁꯤꯠ ꯁꯤꯠꯄ ꯃꯇꯝꯗ ꯅꯨꯡꯁꯤꯕꯤꯀ ꯅꯠꯇ ꯂꯩ ꯁꯤꯡꯗ ꯂꯥꯛꯑꯦꯗꯤ ꯅꯪꯗꯤ ꯂꯩꯔꯒꯥ ꯅꯨꯡꯉꯥꯏꯕꯅꯤꯅ ꯆꯥꯕ ꯇꯨꯝꯕ ꯌꯨꯝꯗ ꯂꯩꯕ ꯉꯥꯛꯇꯅꯤꯅ ꯅꯣꯏꯗꯤ
ꯑꯗꯨꯗꯅꯦ ꯍꯥꯏꯣ
ꯇꯨꯝꯕ ꯆꯥꯕ ꯈꯪꯗꯅ ꯃ ꯇ ꯂꯩ ꯏꯔꯤ ꯀꯅꯥꯕꯨ ꯎꯕ꯭ꯔꯣꯅꯦ
ꯑꯁ ꯅꯪꯕꯨ꯫
ꯑ ꯍ ꯍ ꯍꯕ꯭ꯔꯣ
ꯆꯍꯤ ꯆꯍꯤ
ꯆꯍꯤꯗꯤ ꯀꯌꯥ ꯁꯨꯔꯦ ꯆꯍꯤꯗꯣ ꯀꯥꯥꯎꯈ꯭ꯔꯦ꯫ ꯑꯩꯗꯤ ꯑ ꯑꯩꯗꯤ ꯂꯥꯍꯅꯨꯞ꯫ ꯕꯤ ꯑꯣꯏꯈ꯭ꯔꯦ ꯅꯪꯗꯤ ꯑꯉꯥꯡꯅꯤꯀꯥ ꯍꯣꯏ ꯍꯣꯏ ꯃꯃꯥ ꯀꯥꯎꯕꯁꯨ ꯌꯥꯏꯌꯦ
ꯏꯃꯥ꯫
ꯑ ꯍꯣ ꯍꯣ꯫ ꯍꯥꯎ ꯀꯔꯤ ꯑꯁꯦꯡꯕ ꯌꯦꯜꯂꯕꯣ꯫ ꯍꯣꯏ ꯑꯩꯗꯤ ꯑ ꯂꯤꯁꯤꯡ ꯀꯩꯅꯣ ꯀꯨꯟꯊ꯭ꯔꯥ ꯍꯦꯜꯂꯦ
ꯑꯣ ꯌꯥꯝ ꯐꯩ꯫
ꯃꯃꯥꯅꯦ꯫
ꯑꯩꯒꯤ ꯏꯃꯥ
ꯏꯃꯥꯅꯦ ꯅꯆꯦ ꯑꯣꯏꯕ꯭ꯔꯥ ꯃꯃꯥ ꯑꯣꯏ ꯄꯨ꯭ꯔꯥ ꯅꯪꯅ ꯃꯃꯥ ꯀꯧꯅꯤꯡꯂꯗꯤ ꯀꯧꯋꯣ ꯏꯆꯦ ꯀꯥꯎꯅꯤꯉꯥꯗꯤ ꯀꯣꯌꯣ ꯫ ꯌꯥꯝ ꯅꯨꯡꯁꯤꯗ ꯋꯥꯔꯤ ꯁꯅꯕ ꯅꯨꯡꯉꯥꯏꯅꯦ ꯃꯃꯅꯨꯡꯉꯥꯏ ꯑꯩ ꯉꯥꯡꯊꯣꯛꯄꯗ ꯉꯥꯏꯔꯤꯅꯦꯕ ꯃꯤ ꯈꯗꯤ ꯑꯣꯏꯕ꯭ꯔꯥ ꯃꯃꯥꯒꯤꯗꯤ ꯋꯥ ꯌꯥꯝꯃꯦꯗ꯭ꯔꯦ ꯍꯧꯖꯤꯛꯁꯨ ꯑꯗꯨꯝ ꯇꯑꯌꯦ ꯑꯗꯨꯝ ꯇꯈ꯭ꯔꯅꯤꯗ꯫
ꯅꯨꯡꯁꯤꯌꯦꯀꯣ ꯏꯕꯨꯡꯉꯣ ꯅꯪꯒꯤ ꯈꯣꯟꯖꯦꯜ ꯅꯪ ꯇꯥꯅꯤꯡꯗꯕꯤꯗ ꯇꯥꯔꯒ ꯂꯥꯏꯕꯗꯨ ꯅꯝꯐꯨ ꯅꯝꯐꯨꯗ ꯅꯪꯒꯤ ꯈꯣꯟꯖꯦꯜ ꯌꯥꯝ ꯅꯨꯡꯅ ꯑꯩꯅ ꯇꯧꯅꯤꯡꯕꯩ ꯇ ꯅꯪꯒꯤ ꯈꯣꯟꯖꯦꯜ ꯌꯥꯝ ꯅꯨꯡꯁꯤꯌꯦꯀꯣ ꯑꯗꯨꯝ ꯅꯪꯁꯨ ꯇꯥꯎꯀꯣ꯫ ꯇꯥꯕꯅꯤꯅꯦ ꯇꯥꯅꯤꯗꯔ꯭ꯁꯨ ꯃꯃꯗꯤ ꯃꯃꯗꯤ ꯄꯦꯗꯤ ꯂꯩ ꯑꯗꯨ ꯑꯗꯨ ꯉꯁꯤ ꯑ ꯅꯨꯃꯤꯠ ꯈꯨꯗꯤꯡ ꯇꯥꯅꯤꯡꯉꯤꯅꯦꯕꯨꯡꯃꯣ
ꯎꯝ ꯃꯃꯥ
ꯃꯥꯗꯤ ꯎꯝ ꯑꯉꯥꯡꯗꯤ ꯀꯌꯥ ꯁꯨꯔꯦ꯫ ꯃꯃꯥ ꯑꯉꯥꯡ ꯂꯩꯇ꯭ꯔꯤꯌꯦ
ꯀꯔꯤꯒꯤ
ꯈꯪꯗꯦ ꯅꯪ ꯅꯪꯅ ꯀꯟꯅ ꯈꯨꯔꯨꯝ ꯅꯪ ꯀꯟꯅ ꯈꯨꯔꯨꯝꯖꯔꯒ ꯅꯪꯒꯤ ꯀꯩꯅꯣ
ꯎꯝ
ꯅꯪꯒꯤ ꯑꯌꯥꯝꯕ ꯂꯩꯅꯤꯡ ꯂꯩꯅꯤꯡꯂꯗꯤ ꯀꯣ ꯑꯗꯣ ꯎꯝ ꯂꯥꯏ ꯀꯥꯟ ꯈꯨꯔꯨꯝꯃꯨꯀꯣ ꯔꯨꯝꯒꯤ ꯃꯥꯏꯕꯤ ꯃꯥꯏꯄꯥ ꯍꯥꯏꯕ꯭ꯔꯥ ꯃꯣꯏ ꯃꯣꯏꯗꯁꯨꯨ ꯈ꯭ꯔ ꯈ꯭ꯔ ꯇꯥꯜꯂꯕꯣ ꯀꯣ ꯑꯥꯎ꯫ ꯅꯪꯁꯨ ꯈꯔ ꯈꯔ ꯈꯨꯔꯝ ꯅꯪꯁꯨ ꯈꯨꯔꯨꯝꯃꯨꯀꯣ꯫ ꯁꯨ ꯀꯣ ꯎꯝ ꯆꯍꯤꯍꯤ ꯃꯉꯥ ꯇꯥꯔꯨꯛ ꯑꯗꯨꯑꯣꯏꯁꯨ ꯑꯥꯉꯡ ꯌꯣꯏꯗꯕꯗꯣ ꯂꯥꯏ ꯈꯨꯔꯝꯗꯒ ꯑꯗꯨꯝ ꯐꯪꯈ꯭ꯔꯦꯕ ꯍꯧꯖꯤꯛꯇꯤ ꯎꯝ ꯑꯩꯗꯤ ꯀꯨꯏꯗ꯭ꯔꯦꯗ ꯂꯨꯍꯣꯡꯕ ꯑꯗꯣ ꯉꯥꯏꯔꯤꯌꯦ ꯍꯣꯡꯕ꯭ꯔꯥ ꯍꯣꯏꯅꯦ꯫
ꯑꯁ ꯑꯉꯥꯛ
ꯉꯛꯄꯅꯤꯗ ꯅꯪꯁꯦ ꯑꯉꯛꯄꯅꯤꯀꯣ꯫
ꯏꯃꯥꯁꯦ ꯉꯛꯄꯅꯤꯗ꯫
ꯅꯪꯒꯤ ꯃꯃꯥ ꯅꯪꯒꯤ ꯃꯃꯥꯗꯤ ꯁꯨꯃꯥꯏꯅꯅꯦ
ꯎꯝ
ꯅꯪꯒꯤ ꯅꯌꯥꯝꯕ ꯀꯩꯅꯣ ꯎꯝ ꯂꯝꯕꯤꯗ ꯂꯩꯌꯦꯀꯣ
ꯑꯎ ꯂꯩꯕꯅꯦ ꯅꯪ ꯑꯗꯨ ꯐꯥꯔꯒ ꯂꯧꯔꯝꯕ ꯑꯣꯏꯔꯝꯅꯤ꯫
ꯀꯟꯅ ꯈꯨꯔꯨꯝꯕꯤꯌꯣꯀꯣ ꯅꯪꯒꯤ ꯃꯃꯥꯒꯤꯗꯃꯛ꯫ ꯎꯝ ꯫ ꯎꯝꯍꯨꯝ ꯅꯪꯒꯤꯁꯨ ꯑꯩꯒꯤ ꯑꯩꯒꯤ꯫ ꯑꯩꯒꯤ ꯃꯥꯎ ꯑꯣꯏꯅꯤꯡꯉꯥꯏ ꯃꯤ ꯐꯖꯕ ꯐꯪꯅꯤꯉꯥꯏ ꯑꯩꯁꯨ ꯈꯨꯔꯨꯝꯕ ꯍꯧꯔꯒꯦ꯫ ꯅꯃꯧ ꯈꯔ ꯐꯖꯅꯤꯡꯉꯥꯏꯀꯣ ꯍꯟꯗꯛ ꯍꯟꯗꯛꯀꯥꯟꯒꯤ ꯃꯧꯁꯤꯡꯁꯦ ꯌꯥꯗꯦ꯫ ꯑꯣ ꯑꯣ ꯀꯔꯤꯒꯤꯔꯣ ꯇꯟꯕꯩ ꯉꯥꯛꯇ ꯀꯣ ꯑ꯫ ꯑꯣꯏꯕ꯭ꯔꯥ꯫
ꯑ
ꯅꯥꯪꯁꯨ ꯑꯗꯨꯃꯥꯏꯅꯥ ꯑꯣꯏꯒꯅꯨꯀꯣ ꯑꯦ ꯑꯩꯗꯤ ꯑꯁ ꯈꯪꯗꯦꯗ ꯑꯩꯗꯤ ꯑꯩ ꯏꯊꯟꯇ ꯑꯩ ꯑꯣꯏꯕ꯭ꯔꯥ ꯑꯗꯨꯗꯤ ꯑꯩ ꯈꯪꯗꯦꯗ ꯅꯪ ꯈꯪꯒꯅꯤ ꯑꯗꯨ ꯑ ꯍꯞꯇꯥ ꯑꯃ ꯍꯥꯞꯇꯥꯒꯨꯝꯕ ꯊꯥ ꯑꯃꯒꯨꯝꯕ ꯑꯩꯒꯤ ꯃꯅꯥꯛꯇ ꯃꯥꯃꯒꯤ ꯅꯥꯛꯇ ꯂꯥꯠꯂꯒ ꯂꯩꯃꯤꯟꯅꯅꯤꯗꯤ ꯂꯣꯏ ꯈꯪꯈ꯭ꯔꯅꯤꯅ ꯫
ꯎꯝ ꯑꯗꯨ ꯅꯪ ꯌꯥꯝ ꯐꯠꯇ꯭ꯔꯗꯤ ꯌꯥꯗ꯭ꯔꯦꯍꯦ ꯑꯩꯗꯤ